ꯍꯂ ꯇꯥꯕ꯭ꯔꯣ
ꯇꯥꯏꯌꯦ ꯇꯥꯏꯌꯦ ꯇꯥꯏꯌꯦ
ꯑꯣ ꯑꯩꯅ ꯍꯥꯏꯒꯦ ꯇꯧꯗꯣ ꯅꯪ ꯉꯁꯤ ꯁꯨꯇꯤ ꯁꯨꯇꯤ ꯂꯩꯕ꯭ꯔꯥ ꯀꯣꯂꯦꯖ ꯆꯠꯄ꯭ꯔꯕ ꯀ꯭ꯂꯥꯁ ꯆꯠꯄ꯭ꯔꯕ
ꯑꯁ ꯁꯨꯇꯤꯁꯦ ꯐꯪꯗꯤ ꯆꯠꯂꯦ ꯑꯗꯨꯝ ꯁꯨꯇꯤꯒꯩ ꯏ ꯐꯪ ꯐꯪꯕꯣꯟꯇꯦꯗ
ꯅꯪ ꯉꯁꯥꯏ ꯑꯩꯉꯣꯟꯗ ꯀꯣꯜ ꯇꯧꯔꯛꯑꯝꯕꯗꯣ ꯌꯨꯝꯗ ꯂꯩꯔꯕꯣ
ꯂꯩꯇꯦ ꯂꯩꯇꯦ ꯉꯁꯤꯁꯦ ꯁꯇꯔꯗꯦ ꯑꯣꯏꯕꯀꯣ ꯁꯇꯔꯗꯦꯁꯨ ꯀꯩꯅꯣꯗꯤ ꯇꯧꯗꯦ ꯉꯟꯗꯦꯕ ꯀꯩꯁꯨ ꯀꯣ ꯑꯗꯨꯗꯩꯗꯨꯗ ꯉꯁꯤꯁꯦ ꯌꯣꯒ ꯍꯌꯦꯡꯁꯤ ꯏꯟꯇꯔꯅꯦꯁꯅꯦꯜ ꯌꯣꯒ ꯗꯦ ꯑꯣꯏꯔ ꯃꯥꯜꯂꯦ ꯅꯦꯁꯅꯦꯜ ꯌꯣꯒ ꯗꯦ ꯍꯥꯏꯕ꯭ꯔꯥ ꯑꯥ ꯑꯗꯨꯃꯥꯏꯅ ꯑꯣꯏꯔ ꯃꯥꯜꯂꯦꯕꯀꯣ ꯏꯟꯇꯔꯅꯦꯁꯅꯦꯜ ꯅꯦꯁꯅꯦꯜꯅ ꯌꯣꯒꯗꯤꯅꯦ ꯍꯌꯦꯡꯁꯦ ꯑꯗꯨꯗꯨꯅ ꯉꯁꯤꯁꯦ ꯀꯩꯅꯣꯁꯨ ꯇꯧꯔꯛꯑꯦ ꯌꯣꯒꯗꯤ ꯒꯤ ꯄ꯭ꯔꯣꯒ꯭ꯔꯥꯝꯗꯨ ꯇꯧꯔꯦ ꯇꯧꯔꯒ ꯑꯉꯥꯡꯁꯤꯡ ꯀꯧꯊꯣꯛꯑꯒ ꯍꯥꯏꯐꯦꯠ ꯌꯣꯒ ꯇꯧꯔꯦ ꯂꯧꯗ꯭ꯔꯦꯕꯀꯣ ꯄꯦꯔꯠ ꯃꯔꯤꯒꯤ ꯃꯅꯨꯡꯗ ꯉꯁꯤꯁꯦ ꯑꯩꯒꯤ ꯑꯣꯐ ꯑꯃ ꯂꯩꯕꯅꯦ ꯑꯗꯨꯒ ꯑꯃꯁꯨ ꯑꯃꯨꯛ ꯑꯗꯨꯃꯥꯏꯅ ꯌꯣꯒꯗꯨꯗ ꯑꯗꯨꯝ ꯆꯠꯈ꯭ꯔꯦ ꯑꯗꯨꯒ ꯑꯣꯖꯥ ꯑꯅꯤ ꯑꯃꯁꯨ ꯇ꯭ꯔꯥꯟꯁꯐꯔ ꯆꯠꯄ ꯀꯦ ꯕꯤꯒꯤ ꯀꯕꯤꯤꯗ ꯀꯦꯕꯤꯗ ꯅꯔ ꯇ ꯆꯠꯅꯕꯗꯣ ꯑꯗꯨꯃꯥꯏꯅ ꯃꯣꯏ ꯑꯅꯤ ꯇ꯭ꯔꯥꯟꯁꯐꯔ ꯆꯠꯄ ꯑꯗꯨ ꯆꯠꯄꯅꯤꯅ ꯃꯣꯏꯁꯦ ꯐꯤꯌꯔꯋꯦꯜ ꯄꯤꯒꯗꯕ ꯑꯗꯨꯗꯨꯅ ꯐꯦꯌꯔꯋꯦꯜ ꯄꯤꯕꯒꯤ ꯊꯧꯔꯝ ꯑꯃꯁꯨ ꯄꯥꯡꯊꯣꯛꯄ ꯑꯗꯨꯗꯨꯅ ꯑꯗꯨꯒꯤꯁꯨ ꯑꯩꯈꯣꯏꯅ ꯀꯩꯅꯣ ꯇꯧꯔꯦ ꯑꯗꯨꯒꯤꯁꯨ ꯑꯣꯏꯅ ꯈꯔ ꯉꯟꯈꯠꯂꯒ ꯁꯨꯇꯤꯗꯣ ꯈꯔ ꯉꯟꯈꯠꯅ ꯄꯦꯔꯦꯠ ꯃꯔꯤꯗ ꯊꯥꯏ ꯑꯗꯨꯒ ꯑꯃꯨꯛꯁꯨ ꯑꯃꯨꯛ ꯍꯌꯦꯡꯁꯦ ꯔꯤꯅꯤꯠꯀꯤ ꯑꯦꯛꯖꯥꯝ ꯂꯩꯗꯅꯀꯣ
ꯂꯩꯕ
ꯑ ꯔꯔꯤꯅꯤꯀꯤ ꯑꯦꯛꯖꯝ ꯂꯩ
ꯗꯣ ꯑꯗꯨꯗꯣ
ꯃ
ꯁꯦꯟꯇꯔ ꯇꯥꯏꯌꯦꯕꯀꯣ ꯁ꯭ꯀꯨꯜꯗꯣ ꯁꯦꯟꯇꯔ ꯇꯥꯕꯅꯤꯅ ꯀꯥꯗꯣ ꯋꯥꯏ ꯁꯤꯠꯀꯗꯕ ꯁꯦꯡꯒꯗꯕ ꯑꯗꯒꯤ ꯁꯦꯝ ꯁꯥꯒꯗꯕ ꯑꯗꯒꯤ ꯏꯟꯚꯤꯖꯤꯔꯦꯇꯔ ꯃꯌꯥꯝꯗꯣ ꯑꯗꯨꯗ ꯀꯔꯤ ꯀꯔꯤ ꯊꯕꯛ ꯊꯧꯔꯝ ꯇꯧꯒꯗꯕ ꯈꯣꯠꯀꯗꯕ ꯃꯌꯥꯝꯗꯣ ꯑꯗꯨꯒꯤ ꯃꯤꯇꯤꯡꯁꯨ ꯃꯊꯧ ꯇꯥꯕ ꯑꯗꯨꯗꯨꯅ ꯉꯟꯅ ꯁꯨꯇꯤꯗꯣ ꯊꯥꯔꯦ ꯊꯥꯔꯒ ꯑꯩꯗꯣ ꯄꯨꯡ ꯕꯥꯔꯣ ꯃꯈꯥꯏꯗꯒꯤ ꯃꯤꯇꯤꯡ ꯀꯩꯅꯣ ꯐꯦꯔꯋꯦꯜ ꯄ꯭ꯔꯣꯒ꯭ꯔꯥꯝ ꯍꯧꯋꯦꯕꯀꯣ ꯑꯗꯨꯅ ꯀ꯭ꯂꯥꯁꯅ ꯇꯔꯥꯃꯥꯊꯣꯏꯒ ꯃꯤꯅꯠ ꯇꯔꯥ ꯁ꯭ꯋꯥꯏꯗ ꯂꯣꯏꯌꯦꯕꯀꯣ ꯁꯇꯤ ꯊꯥꯕꯗꯣ ꯑꯗꯣ ꯑꯗꯨꯗꯒꯤ ꯇꯔꯥꯃꯥꯊꯣꯏ ꯃꯤꯅꯠ ꯇꯔꯥ ꯑꯗꯨꯋꯥꯏꯗꯒꯤ ꯑꯩꯁꯦ ꯆꯦ ꯈꯣꯠꯄ ꯄꯠ ꯆ ꯆꯩ ꯈꯣꯠꯄ ꯍꯥꯏꯁꯦ ꯀꯩꯅꯣ ꯑꯦ ꯌꯥꯝ ꯌꯥꯝꯃꯦ ꯈꯣꯠꯀꯗꯕ ꯃꯣꯏꯒꯤ ꯀ꯭ꯂꯥꯁ ꯅꯣꯠꯕꯨꯛꯁꯦ ꯑꯗꯨꯝ ꯕꯔꯥꯕꯔ ꯑꯣꯏꯅ ꯆꯌꯣꯜ ꯈꯨꯗꯤꯡꯒꯤ ꯑꯗꯒꯤ ꯑꯦꯂꯦꯁꯟ ꯂꯣꯏꯕ ꯈꯨꯗꯤꯡꯒꯤ ꯑꯗꯨꯝ ꯆꯦꯛ ꯇꯧꯗꯣꯏꯅꯦꯕ ꯑꯗꯨꯗꯨꯅ ꯆꯦꯛ ꯇꯧꯕꯒꯤ ꯑꯗꯨꯝ ꯊꯝꯕ ꯑꯗꯨꯅ ꯆꯦꯛ ꯇꯧꯕꯗꯣ ꯂꯣꯏꯅ ꯆꯦꯛ ꯇꯧꯕꯗꯣ ꯑꯗꯨꯝ ꯀꯨꯞꯅ ꯀꯨꯞꯅꯡ ꯂꯩꯕ꯭ꯔꯗꯤ ꯀ꯭ꯂꯥꯁ ꯑꯩꯅ ꯆꯪꯈꯤꯕ ꯀ꯭ꯂꯥꯁ ꯃꯉꯥ ꯇꯔꯨꯛꯇꯣ ꯉꯝꯃꯣꯏꯗꯕꯅꯤꯅ ꯆꯥꯎꯔꯞ ꯆꯥꯎꯔꯞ ꯌꯦꯡ ꯀꯀꯥꯟꯗ ꯆꯦꯛ ꯇꯧꯔꯦꯕꯀꯣ ꯑꯣꯖꯥ ꯑꯇꯣꯞꯄ ꯍꯥꯟꯅꯒꯤꯗꯨꯅꯁꯨ ꯇꯥꯛꯑꯝꯕꯅꯤꯅ ꯑꯆꯨꯝꯕ ꯄꯣꯠ ꯑꯣꯏꯕꯅꯤꯅ ꯑꯗꯨꯝ ꯋꯥꯆꯞꯇ ꯅꯣꯠꯁ ꯊꯥꯔꯒ ꯄꯤꯊꯣꯛꯄ ꯑꯣꯏꯕꯖꯥꯠꯅꯦꯕ ꯑꯗꯨꯅ ꯑꯗꯨꯝ ꯆꯦꯛ ꯇꯧꯈ꯭ꯔꯦ ꯆꯦꯛ ꯇꯧꯔꯒ ꯇꯧꯔꯤꯉꯩꯗꯨꯗꯨꯅꯦꯕ ꯑꯩꯉꯣꯟꯗ ꯐꯣꯟ ꯇꯧꯕꯗꯣ ꯑꯗ ꯎꯝ
ꯎꯝ ꯎꯝ ꯑꯣ ꯑꯗꯨꯒꯤ ꯍꯪꯒꯦ ꯇꯧꯔꯛꯑꯝꯃꯤꯔꯥ
ꯑꯗꯨꯗꯅꯦ ꯀꯩꯅꯣꯗꯣ ꯃꯇꯝꯁꯨ ꯈꯔ ꯍꯥꯡꯉꯤꯉꯩꯗꯨꯗ ꯀꯩꯅꯣꯗ ꯅꯣꯏ ꯆꯦꯅ ꯑꯩꯉꯣꯟꯗ ꯃꯦꯁꯦꯖ ꯊꯥꯔꯛꯑꯦꯕ ꯅꯣꯏꯆꯦꯅ ꯃꯦꯁꯦꯖ ꯊꯥꯔꯛꯄ ꯑꯗꯨꯗꯣ ꯅꯪꯒꯤ ꯆꯪꯉꯕ ꯌꯦꯡꯉꯣꯅ ꯑꯗꯨꯗꯨꯒꯤ ꯑꯩꯅ ꯑꯗꯨꯒꯤ ꯍꯪꯒꯦꯅ ꯅ ꯃꯣꯟꯗ ꯇꯧꯔꯛꯄ ꯑꯩꯒꯤꯗ ꯌꯥꯗꯕ ꯃꯥꯜꯂꯤꯅ
ꯑꯣ ꯑꯗꯨꯗꯤ ꯀꯩꯅꯣꯅꯦ ꯑꯩꯅ ꯍꯥꯏꯁ ꯇꯥꯛꯁ ꯀꯩꯅꯣ ꯇꯧꯗꯕꯒꯤ ꯄꯣꯠꯇꯣ ꯑꯣꯏ꯭ꯔꯤꯕꯒꯤꯅꯦꯕ
ꯑꯣꯝ ꯍꯩ ꯌꯃ ꯌꯃ
ꯑꯗꯨꯅ ꯍꯌꯦꯡꯗꯤ ꯑꯣꯐ ꯂꯩꯔꯦ
ꯍꯌꯦꯡꯗꯤ ꯁꯨꯇꯤ ꯑꯣꯏꯔꯦ ꯁꯨꯇꯤ ꯑꯣꯏꯔꯁꯨ ꯍꯌꯦꯡꯁꯦ ꯑꯗꯨꯝ ꯁꯪꯗꯕ ꯍꯥꯏꯗꯣ ꯑꯗꯨꯝ ꯑꯣꯏꯗꯣꯔꯤꯌꯦ ꯍꯌꯦꯡꯁꯦ
ꯆꯠꯇꯨꯔꯄꯥ
ꯅꯠꯇꯦ ꯅꯠꯇꯦ ꯔꯤꯅꯤꯠꯀꯤ ꯑꯦꯛꯖꯥꯝꯒꯤ ꯁ ꯑꯩꯈꯣꯏ ꯀꯩꯅꯣꯕꯨꯗꯤꯚꯖꯤꯂꯦꯇꯔꯤ ꯇꯥꯗ꯭ꯔꯦꯕꯀꯣ ꯇꯥꯗ꯭ꯔꯕꯅꯤꯅ ꯑꯩꯈꯣꯏꯕꯨꯗꯤ ꯆꯠꯂꯔꯣꯏ
ꯎꯝ
ꯑꯗꯨ ꯇꯥꯕꯁꯤꯡ ꯆꯠꯂꯅꯤ ꯑꯗꯨꯒ ꯁꯣꯝ ꯅꯥꯀꯟꯗ ꯑꯩꯈꯣꯏ ꯑꯉꯥꯡ ꯑꯃ ꯅꯍꯥꯟꯒꯤꯗꯣ ꯑꯗꯨꯗꯣ ꯍꯌꯦꯡꯅꯦꯕ ꯂꯨꯍꯣꯡꯕ ꯇꯥꯕꯁꯦ ꯅꯍꯥꯟꯈꯩꯁꯨ ꯊꯕꯛ ꯊꯧꯔꯝꯗꯣ ꯑꯩꯗꯣ ꯁꯣꯝꯗ ꯁ꯭ꯀꯨꯜ ꯄꯨꯔꯕꯅꯤꯅ ꯁ꯭ꯀꯨꯜ ꯍꯦꯛ ꯍꯜꯂꯛꯄꯒ ꯑꯃꯨꯛ ꯇꯨꯋꯏꯁꯟ ꯆꯠꯄ ꯇꯧꯕꯅꯤꯅ ꯊꯕꯛ ꯊꯧꯔꯝꯁ ꯌꯥꯎꯕ ꯁꯪ ꯁꯪꯗ꯭ꯔꯕꯅꯤꯅ ꯍꯌꯦꯡꯗꯤ ꯑꯌꯨꯛꯇꯒꯤ ꯃꯣꯏꯗ ꯆꯠꯂꯒ ꯊꯕꯛꯇꯣ ꯈꯔ ꯈꯔ ꯌꯥꯎꯕꯤꯒꯦ ꯇꯧꯕ ꯍꯌꯦꯡ ꯂꯨꯍꯣꯡꯕ ꯂꯩꯕ ꯑꯗꯨꯅꯤꯗ ꯏꯁꯝ ꯁꯝꯅ ꯍꯥꯏꯔꯕꯗ
ꯎ ꯑ ꯍ ꯀꯅ ꯍꯧꯗꯣ
ꯁꯤꯁꯦ ꯑꯩꯈꯣꯏꯒꯤ ꯑꯩꯈꯣꯏꯄꯥꯛꯀꯤꯅꯦ ꯍꯥꯏꯗꯤ ꯑꯩꯈꯣꯏ ꯀꯀꯥ ꯍꯥꯏ ꯀꯀꯥ ꯃꯆꯥ ꯍꯥꯏꯇꯥꯔꯦ ꯑꯩꯈꯣꯏꯕꯕꯥꯒꯤ ꯃꯅꯥꯎ ꯈ꯭ꯋꯥꯏ ꯑꯇꯣꯝꯕꯒꯤ ꯃꯆꯥꯅꯨꯄꯤ ꯑꯣꯏꯕꯗꯕ
ꯑꯩꯈꯣꯏ ꯄꯥꯒꯤ
ꯀꯣꯏꯕꯥꯛꯀꯤ ꯃꯅꯥꯎꯅꯨꯄꯥ ꯑꯇꯣꯝꯕ ꯑꯗꯨꯒꯤ ꯃꯆꯥꯅꯨꯄꯤ ꯑꯣꯏꯗꯣꯏꯕ
ꯑꯣ ꯂꯩꯔꯤꯕꯣ
ꯂꯩꯔꯤꯕꯗꯤ ꯀꯩꯅꯣ
ꯍꯥꯏꯗꯤ ꯑꯍꯟ ꯑꯣꯏꯔꯕ ꯑꯉꯥꯡ ꯑꯣꯏꯔꯕ ꯍꯥꯏꯕ
ꯑꯉꯥꯡꯅꯦ ꯑꯉꯥꯡꯅꯦ ꯆꯍꯤ ꯀꯨꯟꯃꯉꯥꯃꯨꯛꯀ ꯑꯣꯏꯒꯗ꯭ꯔꯥ ꯃꯣꯏꯁꯦ ꯑꯉꯥꯡꯅꯤ ꯌꯥꯝ ꯑꯉꯥꯡ ꯅꯠꯇ꯭ꯔꯦꯀꯣ ꯑꯣꯝ ꯀꯨꯟꯃꯉꯥꯃꯨꯛꯀꯤ ꯇꯦꯡꯀꯥ ꯑꯣꯏꯒꯗ꯭ꯔꯥꯣ ꯀꯨꯟ ꯃꯔꯤ ꯀꯨꯟꯃꯉꯥ ꯁꯨꯃꯥꯏꯅ ꯑꯣꯏꯔꯝꯒꯅꯤꯌꯦ
ꯎꯝ
ꯂꯨꯍꯣꯡꯕ ꯇꯥꯔꯦ ꯑꯗꯨꯅꯤ
ꯀꯩ ꯂꯝꯗ
ꯑꯪ ꯏꯔꯝ ꯁꯤꯐꯥꯏ ꯍꯥꯏꯕꯅꯤ ꯏꯔꯝ ꯁꯤꯐꯥꯏꯁꯦ ꯑꯩ ꯁꯣꯝꯇ ꯆꯠꯇ꯭ꯔꯤꯕ꯭ꯔꯥ ꯆꯠꯂꯕ꯭ꯔꯥ ꯆꯠꯇ꯭ꯔꯤꯕ꯭ꯔꯥ ꯑꯩ ꯒ꯭ꯌꯥꯟ ꯇꯥꯗꯦ ꯑꯃꯇ ꯆꯠꯇ꯭ꯔꯤ ꯍꯌꯦꯡꯗꯤ ꯂꯨꯍꯣꯡꯕ ꯊꯤꯟꯕꯗꯣ ꯆꯠꯄꯗ ꯆꯠꯀꯗꯣꯏ ꯃꯥꯜꯂꯦ ꯆꯠꯁꯦꯅ ꯑꯗꯨꯃꯥꯏꯅ
ꯗ꯭ꯔꯦꯁꯁꯨ ꯑꯝꯇꯪ ꯂꯩꯍꯧꯁꯤꯔ ꯇꯧꯕꯅꯦ ꯑꯗꯣ ꯍꯥꯟꯅꯒꯤ ꯑꯗꯨꯝ ꯁꯦꯠꯂꯒꯦ ꯅꯪꯗ꯭ꯔꯦ ꯂꯤꯊꯣꯂꯤꯁꯦ ꯗꯛꯁ ꯀꯣꯜ ꯀꯩꯀꯥ ꯆꯠꯄꯅꯤꯅ ꯅꯪꯗꯤ ꯉꯁꯤ ꯀꯩꯀꯩ ꯆꯠꯀꯦ ꯊꯕꯛꯀ ꯆꯠꯄ꯭ꯔꯣ ꯍꯧꯖꯤꯛꯀꯥꯟ
ꯆꯂꯁꯨ ꯑꯩꯁꯨ ꯉꯁꯤꯒꯤ ꯑꯅꯤꯔꯥ ꯑꯍꯨꯝꯂꯛꯅꯤ ꯆꯠꯂꯤꯁꯦ ꯍꯣꯏꯔꯤꯄꯣꯠ ꯀꯗꯣ ꯔꯤꯄꯣꯔꯠ ꯀꯥꯔꯠ ꯅꯠꯇꯦ ꯄ꯭ꯔꯣꯒ꯭ꯔꯦꯁ ꯔꯤꯄꯣꯔꯠ ꯅꯍꯥꯟꯗꯣ ꯁꯨꯃꯥꯏꯅ ꯇꯧꯕꯁꯤ ꯄꯣꯠꯁꯦ ꯂꯣꯏꯅꯃꯛ ꯄꯥꯟꯁꯤꯟꯕ ꯂꯣꯏꯔꯕ ꯊꯥꯔꯛꯑꯒ ꯃꯤꯅ ꯑꯗꯨꯒꯅꯦ ꯑꯩꯈꯣꯏꯖꯤ ꯉꯔꯥꯡ ꯑꯣꯏꯔ ꯃꯥꯜꯂꯦ ꯑꯁꯦ ꯆꯠꯄꯗꯣ ꯊꯥꯔꯛꯑꯒ ꯄꯥꯟꯖ ꯂꯣꯏꯔꯒ ꯉꯔꯥꯡ ꯁꯦꯃꯤꯠ ꯇꯧꯒꯦꯅ ꯑꯩꯈꯣꯏꯁꯦ ꯆꯠꯂꯦ ꯑꯣꯖꯥꯒꯤ ꯁꯤꯒꯅꯦꯆꯔ ꯀꯩꯀꯥ ꯂꯣꯏ ꯂꯧꯔꯦ
ꯎꯝ
ꯀꯩꯗꯧꯔꯦ ꯑꯗꯦꯝꯗꯨ ꯆꯪꯁꯤꯜꯂꯀꯥꯟꯗ ꯃꯣꯏꯒꯤ ꯄꯤꯔꯛꯏꯕ ꯑꯩꯣꯏ ꯃꯣꯏꯅ ꯍꯥꯏꯔꯛꯏꯕ ꯐꯣꯔꯃꯦꯠꯇꯨꯒ ꯑꯩꯈꯣꯏꯅ ꯑꯩꯈꯣꯏꯅ ꯇꯧꯔꯤꯗꯨꯒ ꯁꯟꯅꯔꯤ
ꯐꯣꯔꯃꯦꯠꯁꯦ ꯍꯥꯟꯅ ꯌꯨꯅꯤꯚꯔꯁꯤꯇꯤꯅ ꯏꯁꯨ ꯇꯧꯗꯕ꯭ꯔꯕ
ꯑꯗꯨ ꯍꯥꯟꯅ ꯃꯃꯥꯡꯒꯤꯅꯦꯅ ꯑꯃ ꯇꯧꯔꯛꯑꯦꯕ ꯒ꯭ꯔꯨꯞꯇ ꯑꯗꯨꯁꯨ ꯑꯩꯈꯣꯏ ꯗꯤꯄꯥꯔꯠꯃꯦꯟꯒꯤ ꯑꯣꯏꯅ ꯊꯣꯛꯑꯒ ꯇꯧꯔꯛꯄ ꯅꯠꯇꯕ ꯑꯣ ꯀꯣꯗꯤ ꯄꯥꯡꯗꯤ ꯄꯤ ꯑꯩꯩꯆ ꯗꯤ ꯏꯁꯀꯣꯂꯔ ꯑꯃꯅ ꯇꯧꯔꯛꯄꯅꯦꯕ ꯁꯤꯗ ꯇꯧꯔꯦꯅ ꯑꯗꯣ ꯃꯥꯒꯤꯗꯤ ꯁꯨꯃꯥꯏꯅ ꯅꯝꯃꯦ ꯑꯣꯖꯥꯅꯁꯨ ꯂꯧꯍꯧꯔꯦꯅ ꯌꯦꯡꯉꯕꯅꯦꯕ ꯑꯗꯣ ꯃꯥꯒꯤꯗꯨ ꯌꯦꯡꯉꯒ ꯑꯗꯨꯃꯥꯏꯅ ꯇꯧꯔꯀꯥꯟꯗ ꯎꯝ ꯀꯃꯥꯏꯅ ꯇꯧꯒꯦꯕ ꯃꯥꯅ ꯍꯥꯏꯔꯤꯕ ꯃꯑꯣꯡꯗꯨꯗꯤ ꯂꯥꯜꯂꯕ ꯉꯔꯥꯡꯁꯤ ꯆꯠꯄ ꯀꯥꯟꯗ ꯃꯥꯁꯨ ꯌꯦꯡꯈ꯭ꯔꯕꯅꯦꯅ ꯍꯥꯏꯔꯛꯑꯦꯕꯀꯣ ꯉꯔꯥꯡꯒꯤ ꯏꯁꯇꯥꯞꯅ ꯑꯗ ꯑꯩꯅ ꯃꯉꯣꯟꯗꯒꯤ ꯌꯦꯡꯕ ꯐꯣꯔ ꯃꯤ ꯑꯅꯤ ꯀꯃꯥꯏꯅ ꯂꯥꯟꯗꯣꯏꯅꯣꯅ ꯍꯥꯏꯔꯦ ꯑꯣ ꯁꯤꯗꯤ ꯍꯥꯟꯅꯒꯤꯅꯤ ꯑꯗꯨꯒ ꯃꯟꯀ ꯅꯝꯕꯁꯦ ꯖꯅꯋꯥꯔꯤ ꯇꯨ ꯖꯨꯟ ꯍꯥꯏ ꯑꯗꯨꯗ ꯊꯥ ꯇꯔꯨꯛꯀꯣ ꯖꯅꯋꯥꯔꯤ ꯐꯦꯕꯋꯥꯔꯤ ꯃꯥꯔꯁꯇ ꯀ ꯖꯨꯟ ꯆꯨꯝꯃꯤꯄꯣ ꯊꯥ ꯇꯔꯨꯛꯅꯤ ꯁꯨꯃꯥꯏꯅ ꯏꯔꯦꯕꯀꯣ ꯑꯗꯨꯃꯥꯏꯅ ꯇꯧꯔꯦ ꯑꯗꯨꯒ ꯃꯣꯏꯅ ꯁꯤꯗ ꯑꯩꯈꯣꯏꯅ ꯔꯤꯄꯣꯔꯠꯀꯤ ꯀꯕꯔꯗꯨꯒ ꯃꯅꯨꯡꯗ ꯐꯣꯔꯃꯦꯠ ꯍꯥꯏꯗꯤ ꯐꯣꯝꯒꯤ ꯐꯣꯔꯃꯦꯠ ꯈꯔ ꯌꯥꯎꯔꯤ ꯄꯨꯂꯞ ꯍꯥꯞꯀꯗ꯭ꯔꯥ ꯑꯦꯄ꯭ꯂꯤꯀꯦꯁꯟꯁꯦ ꯅꯍꯥ ꯃꯈ ꯑꯩꯈꯣꯏꯗ ꯄꯨꯂꯞ ꯍꯥꯞꯄꯒ ꯆꯥꯞꯁꯤꯜꯂꯨꯔꯕ
ꯎꯝ
ꯑꯗꯨꯒ ꯑꯃꯨꯛ ꯆꯥꯛꯁꯤꯟꯒꯗꯕ ꯅꯠꯇꯦꯅ ꯍꯥꯏꯔꯦꯗꯅ ꯑꯗꯨꯗꯣꯦꯗꯤꯁꯝꯅ ꯀꯟꯗꯁꯟ ꯎꯠꯇꯦ ꯀꯩꯀꯥꯕꯔ ꯐꯥꯗ꯭ꯔꯃꯤꯅ ꯀꯕꯔꯗꯨꯁꯨꯂꯨꯇꯦ ꯑꯗꯨꯗꯤ ꯁꯦꯠꯇꯠꯄꯗ ꯑꯃ ꯆꯠꯄꯤꯗꯨ ꯅꯠꯇꯕ ꯆꯦ ꯌꯥꯎꯕꯤꯗꯨꯣ ꯑꯣꯏꯔꯦꯕ ꯈꯪꯕ꯭ꯔꯥ ꯑꯣꯖꯥꯒ ꯂꯣꯏ ꯁꯥꯏꯟ ꯇꯧ ꯂꯣꯏꯔꯕꯅꯦꯕ ꯆꯨꯉꯦꯁꯦ ꯑꯗ ꯑꯩꯈꯣꯏꯁꯦ ꯍꯥꯏꯔꯦ ꯑꯗꯣ ꯐꯣꯟ ꯇꯧꯔꯀꯥꯟꯗ ꯑꯣꯖꯥꯗꯨꯁꯨ ꯌꯨꯝ ꯆꯠꯈ꯭ꯔꯦꯅ ꯍꯥꯏꯌꯦꯦ ꯉꯔꯥꯡꯁꯦ ꯑꯗꯨ ꯂꯣꯏꯔꯒ ꯗꯦꯠ ꯀꯩꯅꯣꯁꯦ ꯇ꯭ꯨꯁꯗꯦ ꯅꯨꯃꯤꯠꯁꯦ ꯇꯧꯁꯦꯅ ꯍꯥꯏꯅꯔꯦ ꯑꯩꯈꯣꯏꯁꯦ ꯍꯥꯏ ꯀꯥꯟꯗ ꯇ꯭ꯁꯗꯦ ꯅꯨꯃꯤꯠꯁꯦ ꯉꯁꯥꯏꯁꯦ ꯐꯣꯟ ꯇꯧꯔꯛꯑꯦ ꯑꯣꯖꯥꯗ ꯇꯧꯔꯀꯥꯟꯗ ꯑꯣꯖꯥꯗꯨꯅ ꯇ꯭ꯨꯁꯗꯦꯗꯤ ꯁꯪꯉꯔꯣꯏ ꯍꯥꯏꯔꯦ ꯑꯩꯅ ꯑꯦ ꯑꯗꯨꯗꯤ ꯃꯦꯗꯥꯝ ꯀꯃꯥꯏꯅ ꯇꯧꯅꯤ ꯍꯥꯏꯔꯦ ꯑꯗꯣ ꯍꯌꯦꯡ ꯂꯥꯛꯑꯒꯦ ꯍꯥꯏꯔꯦ ꯑꯁ ꯍꯌꯦꯡꯁꯨ ꯁꯪꯉꯣꯏꯗꯣꯏꯅꯤꯅꯦꯅ ꯇꯧꯁꯜꯂꯛꯑꯦ
ꯎꯝ
ꯍꯌꯦꯡꯗꯤ ꯀꯩꯒꯤꯅꯣ ꯍꯥꯏꯕ ꯅꯤꯠ ꯑꯦꯛꯖꯥꯝ ꯇꯥꯏ ꯍꯥꯏꯔꯦ ꯁꯦꯟꯇꯔꯗꯣ ꯃꯣꯏ ꯃꯣꯏ ꯃꯣꯏ ꯀꯩꯅꯣ ꯇꯥꯕ ꯌꯥꯎꯔꯦ ꯍꯥꯏꯔꯦ ꯀꯣꯂꯦꯖꯀꯤ ꯑꯣꯏꯅ ꯖꯤ ꯄꯤ ꯑ ꯑꯩꯗꯤ ꯑꯁ ꯑꯗꯨꯗꯤ ꯐꯔꯛ ꯇꯥꯔꯦꯅ ꯍꯥꯏꯔꯦ ꯑꯗꯨꯗꯤ ꯉꯁꯤ ꯂꯥꯛꯑꯒꯦ ꯃꯦꯗꯥꯝ ꯍꯥꯏꯖꯤꯜꯂꯛꯑꯦ ꯈꯨꯗꯛ ꯁꯤꯗ ꯑꯩꯁꯦ ꯍꯣꯁꯄꯤꯇꯥꯜꯗꯁꯨ ꯆꯠꯂꯨꯕ ꯄꯨꯡ ꯃꯔꯤ ꯇꯥꯔꯀꯥꯟꯗ ꯇꯧꯔꯦ ꯑꯗꯨꯒ ꯑꯩꯁꯦ ꯖꯦꯔꯣꯁꯀꯥ ꯀꯕꯔꯁꯦ ꯑꯃꯨꯛ ꯅꯧꯅ ꯆꯤꯡꯊꯣꯛꯑꯦ ꯆꯤꯡꯊꯣꯛꯀꯥꯟꯁꯤꯗ ꯑꯁ ꯀꯦꯕꯣꯔ ꯁꯤꯟꯊꯣꯛꯐꯝꯁꯤꯅ ꯀ꯭ꯌꯨꯁꯦ ꯑꯔꯣꯏꯕꯗ ꯂꯦꯡꯉꯕ
ꯎꯝ
ꯑꯩ ꯄ꯭ꯔꯤꯟꯇꯔꯁꯦ ꯌꯥꯈꯤꯗꯕꯒꯤ ꯑꯩꯁꯦ ꯑꯗꯨ ꯁꯤꯟꯊꯣꯛꯄꯅꯦꯕ ꯄ꯭ꯔꯤꯟꯇꯔꯁꯦ ꯃꯆꯤꯟ ꯐꯨꯟꯕ ꯃꯥꯜꯂꯦꯕ ꯆꯤꯡꯕ ꯈꯔ ꯋꯥꯠꯄꯒꯤ ꯑꯅꯃꯆꯤꯟ ꯍꯨꯅ ꯃꯨꯛꯇꯣ ꯃꯨꯛꯇꯣ ꯊꯣꯛꯂꯛꯇꯕꯤꯗꯣ ꯇꯧꯕꯅꯦꯕ
ꯑꯥ
ꯕ꯭ꯂꯦꯛ ꯑꯦꯟ ꯋꯥ꯭ꯋꯥꯏꯠꯀꯤꯗꯣꯗꯤ ꯀꯂꯔꯒꯤꯗꯤ ꯊꯣꯛꯄ ꯑꯗꯨꯃꯥꯏꯅ ꯇꯧꯕꯗꯒꯤ ꯀ꯭ꯌꯨ ꯂꯦꯡꯉꯦ ꯂꯦꯡꯉꯦ ꯂꯦꯡꯉꯦ ꯀꯨꯏꯒꯔꯦ ꯉꯥꯏꯕꯗꯣ ꯑꯣꯖꯥꯗꯣ ꯂꯣꯏ ꯆꯠꯅꯈ꯭ꯔꯦ ꯂꯝꯂꯣꯡꯗ ꯑꯣꯖꯥꯗꯣ ꯂꯣꯏ ꯆꯠꯅꯈ꯭ꯔ ꯀꯥꯟꯁꯤꯗ ꯀꯩꯗꯧꯔꯦ ꯑꯣꯖꯥꯗꯣ ꯃꯦꯗꯥꯝꯅ ꯉꯥꯏꯔꯝꯒꯦ ꯉꯥꯏꯔꯝꯒꯦ ꯍꯥꯏꯔꯦ ꯅꯨꯡꯖꯨ ꯅꯨꯡꯁꯤꯌꯦ ꯑꯩꯈꯣꯏ ꯃꯦꯗꯥꯝꯁꯦ ꯃꯤꯉꯣꯟꯗꯒ ꯍꯥꯏꯔꯛꯀꯅꯨꯀꯣ ꯁꯨꯃꯥꯏꯅ ꯉꯥꯏ ꯈꯣꯠꯂꯤ ꯀꯥꯏꯅꯅ ꯍꯥꯏꯔꯦ ꯀꯅꯥꯝ ꯂꯩꯔꯝꯗꯦ ꯆꯧꯀꯤꯗꯥꯔꯐꯧ ꯆꯠꯈ꯭ꯔꯕꯅꯤ ꯆꯠꯂꯦ ꯑꯗꯨ ꯃꯥ ꯉꯥꯏꯅꯩ ꯃꯄꯥꯟꯗ ꯑꯗꯨꯒ ꯁꯥꯏꯟꯗꯤ ꯂꯣꯏ ꯇꯧꯔꯦ ꯃꯀꯣꯛꯇꯤ ꯍꯧꯔꯒ ꯄꯦꯄꯔꯁꯤꯡꯗꯣ ꯑꯃꯃꯝꯇꯣ ꯑꯣꯏꯅꯗꯣ ꯁꯤꯟ ꯐꯨꯔꯦ ꯍꯌꯦꯡ ꯅ ꯑꯃꯨꯛ ꯀꯩ ꯍꯥꯏꯗꯣꯏꯅꯣ ꯈꯪꯗꯦ ꯑꯗꯨꯒ ꯑꯦꯄ꯭ꯂꯤꯀꯦꯁꯟꯗꯣ ꯗꯤꯟꯗ ꯏꯒꯗꯕ ꯅꯠꯇꯦ ꯑꯃꯨꯛ ꯇꯧꯁꯤꯜꯂꯛꯑꯦ ꯂꯣꯏꯅꯃꯛ ꯂꯣꯏꯔꯒ ꯍꯌꯨꯝ ꯍꯜꯂꯛ ꯀꯥꯟꯗ ꯑꯃꯨꯛ ꯍꯨꯖꯤꯛꯁꯤꯅ ꯑꯃꯨꯛ ꯊꯝꯕ꯭ꯔ ꯑꯗ ꯃꯣꯏꯅ ꯑꯩꯅ ꯌꯨꯅꯤꯚꯔꯁꯤꯇꯤꯒꯤ ꯑꯣꯏꯅ ꯑꯗꯨ ꯒ꯭ꯌꯥꯟ ꯇꯥꯗ꯭ꯔꯦꯕ ꯑꯩ ꯃꯊꯥ ꯁꯥꯏꯦꯕ ꯑꯗꯣ ꯍꯧꯖꯤꯛ ꯍꯧꯖꯤꯛ ꯑꯩ ꯀꯩꯝꯇ ꯁꯦꯝ ꯁꯥꯕ ꯇꯧꯗ꯭ꯔꯤꯕꯦ ꯑꯗꯨ ꯂꯣꯏ
ꯑꯗꯣ ꯐꯔꯦꯅꯦ ꯑꯩꯅ ꯍꯥꯏꯅꯤꯡꯉꯤꯅ ꯀꯅꯥꯗ ꯄꯤꯗꯣꯔꯤꯅꯣ ꯍꯥꯏꯕꯗꯣ ꯅꯪ ꯁꯞꯃꯤꯠ ꯇꯧꯗꯣꯏ ꯃꯐꯝꯁꯦ ꯀꯅꯥꯗꯅꯣꯕ
ꯗꯤꯄꯥꯔꯠꯃꯦꯟꯗ ꯄꯤꯁꯜꯂꯅꯤꯕ ꯄꯦꯄꯔ ꯃꯉꯥꯁꯦ ꯑ ꯗꯤꯄꯥꯔꯠꯃꯦꯟꯗꯒꯤ ꯌꯦꯟꯊꯣꯛꯈꯤꯗꯣꯏꯕ ꯑꯗ ꯗꯤꯄꯥꯔꯠꯃꯦꯟꯗꯒꯤꯅꯦ ꯃꯃꯥꯡ ꯇꯧꯒꯤꯕ ꯃꯃꯥꯡ ꯇꯧꯈꯤꯕ ꯄꯣꯠ ꯌꯦꯡꯉꯦꯕ ꯈꯣꯏꯅ
ꯎꯝ
ꯃꯃꯥꯡ ꯇꯧꯈꯤꯕ ꯄꯣꯠꯇꯣ ꯌꯦꯡꯉꯒ ꯑꯗꯨꯒꯤ ꯐꯣꯔꯃꯦꯠꯇꯅꯦꯕ ꯇꯧꯔꯤꯁꯦ ꯑꯩꯈꯣꯏꯅ ꯀꯩꯅꯣꯒꯁꯦ ꯂꯣꯏꯅꯃꯛ ꯍꯥꯏꯗꯤ ꯑꯥ ꯐꯣꯟ ꯀꯥꯞꯄ ꯈꯣꯠꯂ ꯄꯨꯔꯛꯄꯅꯦꯕ ꯑꯗꯨꯏ ꯐꯣꯔꯃꯦꯠꯇꯨꯗ ꯆꯞ ꯆꯥꯅ ꯑꯩꯈꯣꯏꯁꯦ ꯅꯝꯕꯅꯦꯕ ꯅꯝꯕꯗꯨꯗ ꯑꯥꯝ ꯀꯩꯅꯣ ꯈꯪꯒꯤ ꯗꯤꯟꯗꯣ ꯑꯣꯏꯗꯧ ꯅꯠꯇꯦ ꯈꯣꯠꯇꯦꯅ ꯇꯧꯔꯛꯄꯗꯣ ꯑꯩꯈꯣꯏꯁꯨ ꯒ꯭ꯌꯥꯟ ꯇꯥꯗꯦꯕ ꯆꯤꯌꯔꯃꯦꯟ ꯆꯤꯌꯔꯃꯦꯟ ꯑꯣꯏꯗꯧꯅꯤ ꯍꯥꯏꯕ꯭ꯔꯥ ꯑꯗꯨ ꯍꯥꯏꯕ ꯀꯩꯅꯣꯝꯁꯨ ꯍꯥꯏꯔꯤꯅꯦ ꯑꯗꯩꯗꯤ ꯑꯩꯈꯣꯏꯁꯨ ꯀꯣꯛ ꯉꯥꯎꯈꯠꯂꯛꯑꯦ ꯑꯗꯨꯗꯤ ꯑꯗꯣ ꯍꯌꯦꯡ ꯑꯗꯨꯝ ꯄꯤꯁꯤ ꯂꯨꯔꯒ ꯃꯟꯗꯦ ꯅꯨ ꯄꯤꯖꯦ ꯍꯥꯏꯅꯕꯅꯦ ꯅ ꯃꯟꯗꯦꯗ ꯄꯤꯔꯒ
ꯑꯗꯣ ꯉꯥꯏꯈꯣ ꯑꯩ ꯐꯣ ꯐꯣꯟ ꯑꯃꯁ ꯍꯟꯖꯟ ꯍꯟꯖꯟ ꯇꯧꯁ ꯂꯩ ꯑꯩ ꯀꯣꯟꯅ ꯑꯃꯨꯛ ꯇꯧꯔꯛꯀꯦ ꯀꯣ